ꯎꯝ
ꯋꯥꯔꯤ ꯅꯨꯡꯉꯥꯏꯔ ꯀꯥꯟꯁꯤꯗ
ꯑꯗ ꯅꯨꯃꯤꯠꯇ ꯑꯍꯟꯕꯅꯦ ꯀꯣ ꯑ ꯑꯩꯈꯣꯏ ꯃꯥꯟꯕꯤ ꯈꯣꯡ ꯅꯥꯕ ꯅꯨꯄꯤꯗꯣ ꯃꯥꯒꯤ ꯈꯣꯟꯁꯦ ꯙꯔꯃꯥꯒꯤ ꯂꯤꯜꯆꯠꯅꯤꯕ ꯆꯠꯄ ꯃꯇꯝꯗ ꯑꯩꯁꯨ ꯑꯗꯨ ꯃꯇꯝꯗ ꯄꯝꯄꯥꯎꯁ ꯌꯥꯝ ꯊꯣꯛꯑꯦꯕ ꯊꯣꯛꯄꯒꯤ ꯑꯩꯗꯣ ꯑꯩꯁꯨ ꯌꯦꯡꯒꯦꯅ ꯗꯔꯃꯥꯗꯣ ꯆꯪꯉꯦ ꯆꯥꯡꯅ ꯎꯝ ꯅꯪ ꯏ ꯂꯥꯛꯄꯗꯣ ꯈꯤ ꯆꯪꯅ ꯂꯥꯛꯄ ꯌꯥꯕꯗꯣ ꯇꯥꯏꯅ ꯍꯥꯏ ꯍꯪꯉꯛꯄ ꯑꯗꯨꯗꯤ ꯑꯩꯅ ꯐꯖꯅ ꯂꯥꯛꯇꯦ ꯍꯥꯏꯕꯒꯤ ꯃꯥꯗꯣ ꯑꯗꯨ ꯑꯣꯏꯔ ꯅꯪꯁꯦ ꯄꯤꯁꯤꯑꯣꯗꯤ ꯅꯠꯇ꯭ꯔꯗꯤ ꯄꯤꯁꯤ ꯑꯣꯏꯔꯁꯨ ꯂꯩꯕ ꯃꯥꯂꯦ ꯑꯗꯨꯏꯗꯤ ꯎꯝ ꯀꯩꯅꯤꯗ ꯆꯠꯂꯣꯅ ꯐꯥꯏ ꯇꯧꯅꯤ ꯀꯣꯏ ꯆꯠꯄꯅꯦꯕ ꯑꯗꯣ ꯃꯥ ꯗꯣꯛꯇꯔꯁꯤꯡꯗꯧꯑꯒ ꯀꯩꯗꯣ ꯑ ꯃꯦ ꯄꯄꯤꯗꯤꯤꯗꯒꯤ ꯎꯝ ꯆꯩꯗ ꯑꯣꯏꯒꯤ ꯑꯃꯗꯤꯗꯤ ꯃꯣꯏꯗꯧ ꯇꯔꯦ ꯃꯥꯥꯗꯨꯗꯤ ꯀ꯭ꯋꯥꯏꯔꯤ ꯇꯧꯔꯛꯄꯅꯦ ꯍꯥꯏꯗꯣ ꯈꯒꯗ ꯈꯥꯡꯒꯅꯦꯕ
ꯎꯝ
ꯑ ꯌꯦꯡꯂꯡꯒ ꯅꯪ ꯄ꯭ꯔꯦꯒꯅꯦꯟ ꯑꯣꯏꯕ꯭ꯔꯥꯅ ꯍꯥꯡꯕꯋꯥꯅꯤ
ꯑꯗ ꯍꯣ ꯀꯔꯤ ꯀꯔꯤꯔꯥꯏꯒꯅ ꯍꯥꯡꯕꯅꯣꯋꯥꯏꯅ ꯇꯥꯎꯕꯅꯨꯀꯣ ꯍꯥꯏꯔꯒꯀꯣ
ꯎꯝ
ꯅꯣꯛꯅꯤꯡꯕꯅꯦ ꯒ꯭ꯌꯥꯟ ꯇꯕ꯭ꯔꯥ
ꯎ
ꯇꯋꯦ ꯅꯦꯠꯇꯑꯣ ꯅ ꯀꯥꯏ ꯑꯗꯨ ꯍ ꯏꯅꯤ ꯏꯉꯣꯟꯗ ꯅꯣꯛꯅꯤ ꯏꯉꯗ
ꯇꯜ
ꯑ ꯄꯦꯁꯀꯤ ꯄꯤꯕꯗꯣ ꯑꯩꯉꯣꯟꯗ ꯗꯥꯏꯔꯦꯛ ꯏꯤꯔꯦꯕ ꯏꯤꯔꯒ ꯀꯣ ꯐꯥꯔꯃꯥꯁꯤꯗ ꯑꯁꯤ ꯂꯥꯎꯔꯒ ꯃꯨꯒ ꯇꯦꯁꯥꯎꯗꯂ ꯑꯣ ꯍꯥꯏꯒ
ꯎꯝ
ꯐꯥꯔꯃꯥꯁꯤꯗ ꯆꯠꯀꯦ ꯇꯦꯁ ꯀꯦ ꯁꯤ ꯄꯤꯌꯣ ꯍꯥꯏꯕꯗꯨꯗꯤ ꯄꯤꯒ꯭ꯔꯦ ꯑꯗꯣ ꯑꯩꯗꯣ ꯁꯤꯔꯤ ꯄꯔꯦꯛꯅꯦꯟꯒꯤ ꯃꯥꯟꯗꯦ ꯍꯥꯏꯅ ꯑꯩꯃꯥꯟꯅꯕꯤꯗꯣ ꯂꯥꯛꯑꯣ ꯑꯩ ꯒ꯭ꯌꯥꯟ ꯇꯥꯗ꯭ꯔꯦ ꯁꯤꯁꯦ ꯂꯥꯛꯑꯣ ꯍꯥꯏꯕꯒꯤ ꯃꯥꯁꯨ ꯂꯥꯛꯑꯦꯕ ꯑꯇꯥꯎꯗ ꯍꯥꯏꯇꯕꯒꯤ ꯋꯥꯁꯔꯨꯝꯗ ꯀꯔꯤ ꯀꯔꯤꯔ ꯗꯣꯛꯇꯥꯔ ꯗ ꯑꯃꯨꯛ ꯀ ꯍꯜꯂꯛꯑꯦ ꯑꯥ ꯗ ꯑꯩ ꯒ꯭ꯌꯥꯟ ꯇꯥꯗ꯭ꯔꯦ ꯁꯤꯁꯦ ꯊꯣꯛꯁꯨ ꯊꯣꯛꯇꯦ ꯂꯥ ꯑꯩ ꯊꯣꯛꯀꯅꯤ ꯍꯥꯏ ꯊꯣꯛꯇꯦ ꯒ꯭ꯌꯥꯟ ꯇꯕꯤ ꯍꯥꯏꯕꯤꯅꯦ ꯃꯗꯣ ꯅꯣꯛꯈ꯭ꯔꯦ ꯑꯗꯨꯒ
ꯑꯩꯁꯨꯅꯦ ꯑꯩꯕꯨꯁꯨ ꯑꯗꯨ ꯂꯧꯔꯒ ꯂꯩꯔꯒ ꯇꯧꯑꯣ ꯍꯥꯏꯕꯗꯣ ꯎꯝ
ꯑꯗꯨꯅꯦ ꯑꯩꯅ ꯅꯣꯏ ꯅꯪ ꯑꯩ ꯎꯁꯤꯠꯇꯕꯩꯔꯥꯅ ꯗꯣꯛꯇꯔ ꯗ ꯉꯥꯡꯕ ꯑꯗꯨꯒꯤ ꯅꯠꯇꯦ ꯄ꯭ꯔꯣꯇꯨꯀꯣ ꯄ꯭ꯔꯣꯇꯣꯀꯣꯅꯦ ꯇꯥꯎꯕ ꯌꯥꯗꯕꯒꯤꯅꯦ ꯑꯗꯨ ꯑꯣꯏꯔꯁꯨ ꯑꯩꯗꯤ ꯙꯔꯃꯥ ꯗꯒꯤ ꯔꯤꯄ꯭ꯔꯥꯠ ꯇꯧꯔꯒ ꯂꯥꯛꯄꯅꯦ ꯀꯤꯔꯤꯒꯤꯔꯥꯅ ꯍꯥꯏꯒ꯭ꯔꯕꯅꯦ ꯑꯩꯗꯤ
ꯎꯝ
ꯌꯥꯝ ꯅꯣꯛꯅꯤꯡꯉꯦ ꯑꯩꯕꯨꯁꯨ ꯇꯧ ꯍꯥꯏꯕꯒꯤ ꯎꯝ ꯏꯃꯥꯟꯅꯕꯤꯅ ꯍꯦꯠ ꯃꯥꯗꯤ ꯑꯗꯨꯃꯥꯏꯅ ꯇꯧꯔꯝꯃꯣꯏꯌꯦ ꯃꯅꯥ ꯍꯥꯏꯕ ꯗꯨ ꯀꯥꯟꯗ ꯑꯗꯨ ꯗꯣꯛꯇꯔꯗꯅ ꯅꯣꯕꯗꯤ ꯅꯣꯁ ꯍꯥꯏꯕ ꯋꯥꯠꯅꯤ
ꯑꯗꯨꯒ ꯑꯩꯈꯣꯏ ꯅꯤꯕꯨꯁꯨ ꯇꯧ ꯇꯧꯍꯜꯂꯦꯕ ꯇꯧꯍꯟꯕ ꯇꯧ ꯇꯧꯒꯗꯕꯁꯨ ꯍꯩꯇꯕ ꯍꯦ ꯍꯩꯇꯕꯒꯤ ꯑꯩꯈꯣꯏꯗꯣ ꯗꯥꯛꯇꯔꯗ ꯍꯥꯡꯉꯦꯕ ꯍꯥꯡꯉꯒ ꯀꯃꯥꯏꯅ ꯇꯧꯁꯤꯔꯥ ꯍꯥꯏꯕ ꯀꯥꯟꯗ ꯗꯥꯛꯇꯔꯗꯣ ꯅꯨꯄꯥ ꯑꯣꯏꯕꯒꯤꯀꯣ ꯃꯥꯗꯣ ꯈꯔ ꯍꯥꯏꯕꯤꯔꯒ ꯑꯁ ꯑꯥ ꯁꯤꯁꯇꯔꯗ ꯑꯣꯏꯅ ꯍꯪꯉꯣ ꯍꯥꯏꯕꯒꯤ ꯁꯤꯁꯇꯔꯗ ꯍꯪꯉꯒ ꯁꯨꯃꯥꯏꯅ ꯇꯧꯋꯣ ꯁꯨꯃꯥꯏꯅ ꯇꯧ ꯍꯥꯏꯕꯒꯤ ꯁꯨꯃꯥꯏꯅ ꯇꯧꯋꯦꯕ ꯑꯗꯣ ꯇꯧꯔꯁꯨ ꯈꯪꯗꯦ ꯊꯣꯛꯇꯦ ꯑꯝꯇ
ꯑꯗꯨꯅꯦ
ꯂꯥꯏꯟꯁꯨ ꯊꯣꯛꯇꯦ ꯑꯩꯒꯤꯗꯣ
ꯍꯤꯛꯊꯣꯛꯇꯦ ꯑꯩꯗꯤꯀꯣ ꯒ꯭ꯌꯥꯟ ꯇꯥꯗꯅ ꯇꯣꯏꯅ ꯇꯧ ꯇꯧꯒꯅꯨꯀꯣ ꯍꯥꯏꯕꯒꯤ ꯑꯩꯗꯣ ꯑꯩ ꯅꯣꯛꯅꯤꯡꯉꯦ ꯑꯥ ꯑꯩꯅ ꯗꯥꯛꯇꯔꯗꯀꯣ ꯑꯗꯨꯒꯤ ꯋꯥꯅ ꯇꯦ ꯑꯩꯗꯤ ꯗꯔꯃꯥꯗꯒꯤ ꯑꯩꯒꯤ ꯄꯤꯝꯄꯜꯁ ꯍꯣꯛꯃꯟꯕꯒꯤ ꯗꯔꯃꯥꯗꯨ ꯌꯦꯡꯉꯒ ꯑꯁꯤꯗ ꯑꯩꯒꯤ ꯏ ꯂꯥꯛꯖꯥꯅ ꯂꯥꯛꯇꯕꯒꯤ ꯄ꯭ꯔꯣꯕ꯭ꯂꯦꯝ ꯂꯩꯒꯗ꯭ꯔꯥ ꯂꯥꯏꯛ ꯍꯥꯡꯕꯒꯤ ꯂꯥꯛꯄꯅꯦꯅ ꯍꯥꯏꯕ ꯑꯩꯅ
ꯎꯝ
ꯅꯣꯛꯅꯤꯡꯕꯅ ꯑꯩꯗꯤ ꯏꯀꯥꯏꯖꯨ ꯏꯀꯥꯏꯌꯦ ꯍꯥꯏꯗꯤ ꯑꯩꯈꯣꯏꯗꯣ
ꯍꯣꯏ ꯀꯩꯩꯅꯣ ꯌꯥꯝ ꯌꯥꯝ ꯇꯧꯕꯝ ꯍꯣꯏ ꯏꯔꯥꯡ ꯇꯧꯕ ꯃꯤ ꯃꯥꯜꯂꯦꯕ ꯌꯥꯝꯅ
ꯍꯣꯏ
ꯑꯗꯨꯒ ꯑꯗꯨꯃꯥꯏꯅ ꯇꯧꯔꯝꯃꯣꯏ ꯍꯥꯏꯕ ꯀꯥꯟꯗ ꯑꯗꯨ ꯗꯣꯛꯇꯔꯗꯨꯅ ꯀꯅꯥ ꯈꯪ ꯑꯗꯨꯃꯥꯏꯅ ꯍꯥꯏꯔꯛꯄ ꯀꯥꯟꯗ ꯑꯁ ꯎꯄꯥꯏ ꯂꯩꯇꯦ ꯅꯣꯛꯑꯒ ꯂꯩꯔꯦ ꯑꯩꯈꯣꯏꯅꯤ
ꯑꯗꯨꯒ ꯑꯩꯗꯣ ꯏꯁꯨ ꯐꯖꯅ ꯂꯥꯛꯇꯦ ꯑꯗꯨꯒꯤ ꯃꯇꯨꯡꯗ ꯀꯣ ꯑꯩꯒꯤ ꯄ꯭ꯔꯣꯂꯦꯛꯇꯤꯞ ꯌꯥꯝ ꯂꯣ ꯑꯣꯏꯌꯦꯕ ꯑꯗꯨ ꯍꯣꯏꯗꯣ ꯅꯪ ꯑꯉꯥꯡ ꯄꯣꯛꯄ ꯀꯥꯟꯗ ꯑꯩꯒꯤ ꯑꯥꯁ ꯑ ꯃꯃꯥꯒꯤ ꯁꯪꯒꯣꯝꯗꯣ ꯑꯗꯣ ꯌꯥꯝꯅ ꯊꯣꯛꯑꯣꯏ ꯍꯥꯏꯕ ꯐꯥꯎ ꯌꯥꯝ ꯅꯣꯡꯅꯤꯡꯕꯅꯦ ꯄ꯭ꯔꯣꯗꯛꯇꯤꯁꯨ ꯂꯣ ꯑꯣꯏꯕ ꯑꯩꯗꯣ ꯌꯥꯝ ꯅꯣꯅꯤꯡꯅ ꯂꯣꯏ ꯆꯦꯛ ꯇꯥꯎꯏꯕ
ꯑꯩꯕꯨꯁꯨ ꯒꯥꯏꯅꯤꯗ ꯔꯤꯐꯔ ꯇꯧꯕꯅꯦ ꯘꯅꯤꯗ ꯌꯦꯡꯉꯣ ꯍꯥꯏꯕꯒꯤ ꯑꯩꯁꯨ ꯌꯦꯡꯉꯦꯕ ꯑꯗꯣ ꯃꯣꯏꯅ ꯍꯥꯟꯅ ꯀꯩꯅꯣ ꯑꯜꯇ꯭ꯔ ꯁꯥꯎꯟ ꯌꯦꯡꯕ ꯀꯥꯟꯗ ꯃꯣꯏꯅ ꯀꯩꯅꯣ ꯏꯟꯐꯦꯛꯁꯟ ꯈꯔ ꯂꯩꯌꯦ ꯍꯥꯏꯌꯦ ꯑꯩꯗꯣ ꯋꯥꯏ ꯗꯤ ꯆꯔꯁ ꯇꯧꯕꯒꯤꯀꯣ ꯏꯟꯐꯦꯛꯁꯟ ꯂꯩ ꯑꯗꯣ ꯐꯥꯖꯅ ꯌꯦꯡ ꯊꯣꯂꯛꯑꯣ ꯀꯨꯏꯅ ꯊꯝꯃꯗꯤ ꯌꯥꯔꯔꯣꯏ ꯍꯥꯏꯕꯒꯤ ꯑꯩꯗꯣ ꯑꯩꯗꯤ ꯄ꯭ꯔꯥꯏꯚꯦꯠꯇ ꯁꯤꯗ ꯆꯠꯄ ꯑꯗꯨꯀꯥꯟꯗ ꯑꯩꯗꯣ ꯄꯦꯔꯦꯠ ꯂꯥꯛꯇꯦ ꯍꯥꯏꯕꯒꯤ ꯃꯣꯏꯗ ꯐꯥꯖꯅ ꯌꯦꯡꯕꯤꯗꯦ ꯑꯗꯨꯒ ꯁꯤ ꯍꯤꯗꯥꯛ ꯄꯤꯔꯒ ꯁꯤꯁꯦ ꯍꯥꯟꯅ ꯆꯥꯎ ꯊꯥ ꯑꯃ ꯆꯥꯎ ꯍꯥꯏꯔꯒ ꯄꯦꯔꯦꯠ ꯔꯦꯜ ꯑꯠꯇꯣ ꯂꯥꯛꯄ꯭ꯔꯥ ꯂꯥꯛꯇꯕ꯭ꯔꯥ ꯍꯥꯟꯅ ꯌꯦꯡꯁꯦ ꯍꯥꯏꯔꯒ ꯑꯗꯨꯝ ꯑꯩꯈꯣꯏ ꯅꯤꯌꯨ ꯊꯥꯗꯣꯛꯑꯕ ꯑꯣ ꯑꯩ ꯍꯤꯗꯥꯛꯇꯣ ꯌꯥꯝ ꯇꯥꯡꯉꯦꯁ
ꯇꯥꯡꯕꯅꯦ ꯑꯩꯗꯤ ꯆꯥꯗꯕꯅꯦ
ꯎꯝ ꯆꯥꯗ꯭ꯔꯗꯤ ꯌꯥꯗꯦ ꯍꯥꯏꯕꯒꯤ ꯍꯤꯗꯥꯛ ꯌꯥꯝ ꯆꯥꯎꯕꯅꯤ ꯎꯝ
ꯄꯪ ꯏꯗ ꯏꯔꯝꯃꯦꯕ ꯃꯣꯏꯁꯨ ꯑꯗꯨ ꯇꯥꯗꯦ
ꯑꯗꯣ ꯊꯥ ꯑꯃ ꯆꯥꯎ ꯍꯥꯏꯕꯗꯣ ꯑꯩꯗꯣ ꯊꯥ ꯑꯃꯒꯤꯗꯤ ꯂꯧꯗ꯭ꯔꯦ ꯇꯥꯡꯃꯟꯕꯒꯤ ꯀꯣ ꯃꯃꯟꯗꯣ ꯊꯥ ꯑꯃꯒꯤꯗꯤ ꯂꯧꯗ꯭ꯔꯦ ꯑꯗꯣ
ꯆꯥꯕ ꯀꯥꯟꯗ ꯍꯦꯛ ꯂꯥꯛꯄ꯭ꯔꯥ
ꯍꯣꯏꯗꯤ ꯂꯥꯛꯑꯗꯤ ꯑꯩꯒꯤꯗꯣ ꯑꯗꯨꯝ ꯊꯥ ꯑꯃꯈꯛꯇꯅꯦꯕ ꯑꯩꯒꯤꯗꯣ ꯂꯥꯛꯇꯕꯗꯣ ꯊꯥ ꯑꯃ ꯂꯥꯛ ꯑꯗꯨꯗꯤ ꯊꯥ ꯑꯃꯗꯗꯤ ꯑꯗꯨꯝ ꯂꯥꯛꯄꯅꯦꯕ ꯑꯗꯣ ꯍꯤꯗꯥꯛꯅꯔꯥ ꯃꯇꯝ ꯂꯥꯛꯄꯒꯤꯔꯥ ꯈꯪꯗꯦ ꯍꯧꯖꯤꯛꯄꯨꯗꯤ ꯉꯔꯥꯡꯅ ꯍꯧꯔꯦ ꯆꯠꯄ ꯍꯧꯖꯤꯛ ꯆꯠꯂꯦ ꯑꯗꯨ
ꯑꯩꯁꯨ ꯆꯩꯛ ꯀꯥꯕ ꯂꯣꯏꯗꯕꯅꯦ ꯅꯍꯥꯟ ꯑꯩꯕꯨ ꯕꯤ ꯁꯤ ꯑꯣꯗꯤ ꯑꯣꯏꯅꯀꯣ ꯐꯖꯅ ꯗꯥꯦꯔꯦꯛ ꯌꯦꯡ ꯊꯣꯛꯑꯣ ꯍꯥꯏꯕ ꯔꯤꯐꯥꯏꯔ ꯎꯝ ꯑꯃ ꯇꯥꯕꯤꯕꯒꯤꯀꯣ ꯑ ꯑꯗꯨ ꯌꯦꯡꯊꯣꯛꯑꯦ ꯑꯗꯨꯒ ꯔꯤꯖꯥꯎꯗꯣ ꯗꯣꯛꯇꯔ ꯑꯩꯉꯣꯟꯗ ꯄꯨꯔꯛꯑꯦ ꯄꯨꯔꯛꯑꯒ ꯅꯪꯖꯤꯗꯤ ꯏꯗꯥꯛꯄ ꯀꯥꯟꯗ ꯁꯦꯀꯦꯟ ꯗꯦ ꯗꯀꯣ ꯅꯨꯃꯤꯠ ꯑꯅꯤ ꯅꯨꯃꯤꯠꯇ ꯕ꯭ꯂꯗ ꯇꯦꯁ ꯇꯧꯔꯒ ꯄꯨꯔꯛꯑꯣ ꯍꯥꯏꯕ
ꯑꯣ
ꯑꯗꯨ ꯇꯟꯕꯒꯤ ꯑꯩꯗꯣ ꯇꯣꯛꯈ꯭ꯔꯦ
ꯎꯝ
ꯑꯃ ꯂꯣꯏꯔꯗꯤ ꯑꯃ ꯑꯗꯣ ꯆꯠꯂꯒ ꯑꯗꯣ ꯔꯤꯖꯥ ꯄꯨꯔꯛꯑꯣ ꯑꯗꯨꯝ ꯍꯩꯕꯅꯦ ꯃꯣꯏꯗꯣ
ꯍꯣꯏ ꯑꯁ ꯈꯪꯗꯦ ꯄꯩꯁꯥꯒꯤ ꯇꯧꯕ꯭ꯔꯥ ꯅꯠꯇ꯭ꯔꯒ
ꯒ꯭ꯌꯥꯟ ꯇꯥꯗꯦ ꯍꯣꯏ ꯄꯩꯁꯥꯗꯤ ꯌꯥꯝ ꯆꯥꯡꯕꯅꯦ
ꯑꯩꯁꯨꯅꯦ ꯌꯥꯝ ꯆꯪꯉꯦ ꯍꯟꯗꯛ ꯀꯩꯅꯣ ꯆꯠꯄꯗꯣ ꯅꯨꯃꯤꯠ ꯅꯨꯃꯤꯠ ꯑꯃ ꯆꯠꯂꯒ ꯐꯔꯦ ꯑꯃꯨꯛ ꯍꯜꯂꯛꯑꯦ ꯑꯗꯨꯒ ꯂꯥꯛꯄ ꯍꯜꯂꯛꯄ ꯀꯥꯟꯗ ꯑꯃꯨꯛꯀ ꯅꯥꯔꯛꯑꯦ ꯑꯗꯨꯒꯤ ꯑꯃꯨꯛꯀ ꯆꯠꯂꯦ ꯑꯅꯤ ꯑꯍꯨꯝ ꯆꯠꯂꯦ ꯑꯗꯨꯒꯤ ꯄꯩꯁꯥ ꯌꯥꯝ ꯆꯪꯉꯦ ꯑꯁ
ꯅꯪ ꯀꯥꯏ ꯍꯣꯁꯄꯤꯇꯥꯜꯗ ꯂꯩꯕ꯭ꯔꯥ
ꯖꯦꯅꯤꯝꯁꯇ
ꯑꯣ ꯑꯣ
ꯒꯣꯕꯔꯃꯦꯟ ꯑꯣꯏꯕꯒꯤ ꯋꯥꯅꯦ ꯅꯠꯇ꯭ꯔꯗꯤ ꯑꯁ ꯄ꯭ꯔꯥꯏꯚꯦꯠ ꯑꯣꯏꯔꯗꯤ ꯄꯩꯁꯥ ꯌꯥꯝꯅꯥ ꯆꯪꯉꯅꯤ
ꯑꯗꯨꯅ‌ꯦ
ꯅꯪ ꯗ꯭ꯔꯃꯥꯒꯤ ꯆꯠꯄꯗꯣ
ꯑꯥ
ꯀꯌꯥ ꯆꯪꯒꯦ ꯀꯥꯏꯗ ꯌꯦꯡꯕ꯭ꯔꯥ
ꯔꯤꯝꯁꯇꯅꯦ
ꯑꯣ
ꯆꯪꯗꯦ ꯇꯤꯛꯀꯦꯠ ꯃꯃꯥꯟꯗꯣ ꯇꯔꯥꯒꯨꯝꯕꯗ ꯆꯥꯔꯒ ꯆꯥꯡꯕꯅꯦ ꯀꯩꯅꯤꯗ ꯂꯦꯞꯇꯦꯗ ꯗꯔꯃꯥꯗꯨꯗꯤ ꯃꯤꯁꯨ ꯌꯥꯝꯁꯨ ꯌꯥꯝꯗꯅ
ꯑꯣ ꯑꯗꯣ ꯅꯨꯃꯤꯠ ꯂꯩꯔꯝꯅꯤꯀꯣ ꯃꯣꯏ ꯂꯥꯛ
ꯇꯤꯀꯦꯠ ꯂꯥꯎꯕ ꯃꯐꯝꯗꯨꯗꯤꯀꯣ ꯈꯔ ꯃꯇꯥꯝꯕꯨꯗꯤ ꯆꯥꯡꯉꯦ ꯀꯔꯤ ꯀꯔꯤꯔ ꯑꯦꯞꯁ ꯗꯥꯎꯟꯂꯣꯗ ꯇꯧꯔꯒ ꯀꯣ
ꯎꯝ
ꯍꯦꯛ ꯇꯤꯛꯀꯦꯠꯇꯣ ꯐꯥꯡꯉꯗꯤꯀꯣ ꯗꯣꯛꯇ꯭ꯔꯗꯤ ꯑꯗꯨꯝ ꯊꯨ ꯊꯨꯅ ꯇꯥꯎꯕꯅꯦ ꯃꯤꯁꯨ ꯌꯥꯝꯗꯕꯒꯤ
ꯑꯣ ꯑꯩꯁꯨ ꯌꯦꯡꯅꯤꯡꯉꯦ ꯑꯩ ꯃꯥꯏꯗꯣ ꯑꯗꯨꯝ ꯄꯤꯝꯄꯜꯁ ꯊꯣꯛꯑꯦ ꯑꯗꯨꯒ ꯍꯥꯀꯠꯁꯨ ꯍꯥꯀꯠꯆꯩꯌꯦ
ꯄꯤꯝꯄꯜ ꯁꯣꯛꯑꯦ ꯍꯥꯏꯔꯗꯤꯀꯣ ꯑꯃꯨꯛ ꯒꯥꯒꯦꯅꯤꯗ ꯑꯗꯨꯝ ꯔꯤꯐꯥꯏ ꯇꯧꯒꯅꯤ ꯃꯣꯏꯁꯦ
ꯄꯤꯝꯄꯜꯁ ꯊꯣꯛꯑꯒ ꯑꯗꯨꯝ ꯁꯨꯃꯥꯏ ꯀꯃꯥꯏ ꯍꯥꯏꯗꯅꯣ ꯍꯥꯒꯠꯆꯩꯑꯕ
ꯍꯣꯏ ꯑꯗꯨꯝ ꯃꯣꯏꯗ ꯐꯦꯁ ꯋꯥꯁ ꯀ꯭ꯔꯤꯝꯒꯨꯝꯕ ꯗ‌ꯦ ꯃꯣꯏꯗ‌ꯣ ꯏꯔꯝꯃꯦ ꯍꯥꯏꯗꯦ ꯑꯗꯨ ꯑꯣꯏꯔꯁꯨ
ꯑꯗꯨ ꯃꯣꯏꯅ ꯏꯕꯗꯁꯨ ꯄꯥꯏꯒꯗꯕ ꯀꯤꯌꯦ ꯃꯣꯏꯒꯤꯗꯣ ꯄꯋꯥ꯭ꯔ ꯀꯟꯒꯥꯗꯕ ꯃꯥꯜꯂꯦ
ꯘꯩꯅꯤꯒꯤ ꯗꯣꯛꯇ꯭ꯔꯅꯀꯣ ꯄꯥꯏꯒꯅꯨꯅ ꯍꯥꯏꯌꯦ ꯑꯩꯒꯤ ꯑꯩꯒꯤꯗ ꯑꯩꯉꯣꯟꯗ ꯃꯥ ꯌꯦꯡꯉꯒꯀꯣ ꯁꯤ ꯄꯥꯏ ꯀꯩꯅꯣ ꯅꯪ ꯃꯤꯅꯤꯃꯥꯂꯤꯁ ꯀꯨꯝꯕꯗꯣ ꯑꯗꯨꯅ ꯐꯥꯕꯅꯦ ꯑꯗꯨꯕꯨꯗꯤ ꯑꯗꯨꯒꯨꯝꯕꯗꯣ ꯄꯥꯏꯌ‌ꯦ ꯍꯥꯏꯌꯦ ꯑꯩꯅ ꯑꯩꯗꯤ ꯎꯝ ꯗꯣꯔꯦꯟꯒꯤ ꯍꯧꯖꯤꯛꯀꯥꯟ ꯑ ꯇꯥꯏꯔꯤꯕꯅꯦꯅ ꯍꯥꯏꯕꯒꯤꯀꯣ ꯑꯗꯨꯁꯨ ꯌꯥꯏꯑ‌ꯦ ꯑꯗꯨꯝ ꯇꯥꯏꯌ‌ꯣ ꯅꯥ ꯍꯥꯏꯌꯦ ꯗꯣꯔꯤꯟ ꯀꯤꯁꯨ ꯑꯗꯨꯝ ꯐꯥꯏꯌꯦ ꯅꯪꯒꯤ ꯑꯗꯨꯝ ꯆꯠꯅꯔꯗꯤ ꯑꯗꯨꯝ ꯇꯥꯏꯌꯣ ꯑ ꯑꯇꯇꯩꯊꯣꯛꯀꯅꯨ ꯍꯥꯏꯌꯦ
ꯎꯝ ꯑꯩꯁꯨ ꯃꯤꯅꯤꯃꯜꯂꯤꯁꯇ‌ꯣ ꯍꯥꯟꯅ ꯁꯤꯖꯤꯟꯅꯔꯝꯃꯦ ꯑꯗꯣ ꯐꯌꯥꯝꯗꯤ ꯌꯥꯝꯅꯗꯤ ꯐꯕꯅꯦ ꯑꯗꯣ ꯄꯩꯁꯥ ꯂꯩꯇꯥꯕꯥꯒꯤꯀꯣ
ꯍ‌ꯣ ꯃꯤꯅꯤꯃꯥꯂꯤꯁꯁꯨ ꯌꯥꯝ ꯐꯥꯏꯌꯦ ꯍꯥꯏꯌꯦ ꯑꯗꯣ
ꯐꯩꯌꯦ ꯃꯤꯅꯤꯃꯂꯤꯁ ꯃꯤꯅꯤꯃꯂꯤꯁ ꯁꯤꯖꯤꯟꯅꯩ ꯗꯣꯔꯤꯟ ꯀꯤꯗꯣ ꯁꯤꯖꯤꯟꯅꯩ ꯄ꯭ꯂꯝ ꯍꯟꯗꯛ ꯁꯤꯖꯤꯟꯅꯩꯌ‌ꯦ ꯑꯩꯗꯤ ꯄ꯭ꯂꯝꯗꯨꯁꯨ ꯌꯥꯝ ꯐꯥꯕ
ꯑꯣ ꯑꯩꯗꯤ ꯑꯗꯨꯝ ꯗꯣꯔꯦꯟꯀꯤ ꯉꯥꯛꯇ ꯄꯥꯏꯗ
ꯑꯣ ꯑꯩꯗꯣ ꯑꯗꯨ ꯉꯥꯛꯇ ꯍꯥꯟꯅ ꯄꯥꯏꯔꯝꯕꯅꯦ ꯑꯗꯣ ꯎꯝ ꯇꯥꯡꯁꯨ ꯇꯥꯡꯉꯤꯅꯀꯣ ꯑꯣꯐ꯭ꯔꯗꯣ ꯄꯥꯛ ꯑꯣꯐ꯭ꯔꯗꯣ ꯄꯥꯛ ꯂꯩꯇꯦꯕ ꯑꯗꯨꯒ ꯑꯩꯗꯣ ꯁꯤꯖꯤꯟꯅꯕꯗꯨ ꯀ꯭ꯔꯤꯒꯤꯔꯥ ꯈꯪꯗꯦ ꯎꯝ ꯑꯩꯗꯣ ꯑꯗꯨ ꯃꯇꯝꯗ ꯄꯤꯝꯄꯜꯁꯦ ꯌꯥꯝ ꯊꯣꯛꯑꯦ ꯁꯤꯖꯤꯟꯅꯔꯁꯨ ꯑꯗꯨꯒꯤ ꯆꯥꯟꯅꯗꯕ꯭ꯔꯥ ꯈꯪꯗꯦ ꯑꯗꯨꯒꯤ ꯑꯩꯗꯣ ꯁꯤꯖꯤꯟꯅꯕ ꯐꯕ ꯇꯣꯛꯑꯦ ꯑꯗꯨꯒ ꯄ꯭ꯂꯝꯗ ꯑꯩꯅ ꯑꯃꯨꯛ
ꯁꯤ ꯗꯥꯏꯕꯨꯗꯤ ꯂꯥꯏꯕꯅꯦ
ꯎꯝ ꯍꯥꯟꯅ ꯁꯤꯖꯤꯟꯅꯕ ꯀꯥꯟꯗꯗꯤ ꯑꯗꯨꯝ ꯌꯥꯝ ꯐꯔꯝꯕꯅꯦꯕ ꯑꯗꯣ ꯈꯪꯗꯦ ꯇꯣꯟꯅ꯭ꯔꯗꯨꯁꯨ ꯃꯤꯉꯣꯟꯗ ꯄꯤꯈ꯭ꯔꯕꯅꯦ ꯑꯩꯗꯣ
ꯇꯣꯟꯅ꯭ꯔꯗꯤ ꯀꯥꯏꯗꯩ ꯑꯩꯗꯤ ꯁꯤꯔꯥꯝꯒ ꯀ꯭ꯔꯤꯝꯁꯨ ꯂꯣꯏꯈ꯭ꯔꯦ ꯑꯩ ꯏꯅꯥꯎꯅꯨꯄꯥ ꯀꯣ ꯃꯥꯒꯤ ꯃꯥꯏ ꯑꯆꯥꯎꯕꯗꯨꯗꯀꯣ ꯑꯩꯒꯤ ꯂꯣꯏ ꯇꯩꯊꯣꯛꯄꯒꯤ ꯂꯣꯏꯗꯧꯔꯦ ꯂꯣꯏꯗꯧꯔꯦ ꯑꯁꯦꯡꯕ
ꯑ
ꯍꯥ ꯇꯥꯟꯈ꯭ꯔꯦ ꯑꯦ ꯃꯥ ꯂꯥꯛꯄꯗꯒꯤꯀꯣ ꯑꯩ ꯄꯩꯁꯥ ꯌꯥꯝ ꯃꯥꯡꯈ꯭ꯔꯦ ꯐꯕꯅꯦꯅꯦ
ꯂꯣꯏꯔꯦ ꯃꯥꯏ ꯑꯆꯧꯕꯗꯨꯗ
ꯑꯍꯥꯍꯥꯍꯥ
ꯑꯩꯈꯣꯏꯗꯤ ꯁꯤꯖꯤꯟꯅꯔꯁꯨ ꯈꯖꯤꯛ ꯈꯖꯤꯛ ꯁꯤꯖꯤꯟꯅꯕꯅꯤꯅ ꯑꯗꯨꯝ ꯀꯨꯏꯅ ꯆꯠꯂꯦꯕ ꯃꯣꯏꯅ ꯇꯩꯔꯗꯤ ꯌꯥꯗ꯭ꯔꯦ
ꯅꯍꯥꯟ ꯑꯥ ꯑ ꯅꯍꯥꯟ ꯅꯍꯥꯟꯗꯤ ꯑꯁꯤꯗ ꯗꯤꯂꯤꯚꯔꯤ ꯂꯥꯛꯇꯦꯅ ꯑꯗꯨꯒꯤ ꯑꯗꯨ ꯃꯇꯝꯗ ꯑꯩ ꯀ꯭ꯔꯤꯝꯁꯨ ꯂꯣꯏꯈ꯭ꯔꯕ ꯑꯗꯨꯒꯤ ꯕꯖꯥꯔꯗ ꯊꯣꯛꯑꯒ ꯃꯣꯏꯆꯔꯥꯏꯖꯔ ꯂꯥꯎꯒꯦ ꯅꯦꯕ ꯁꯟꯁꯀ꯭ꯔꯤꯟ ꯑ ꯁꯤꯔꯝꯒ ꯑꯗꯨ ꯊꯣꯛꯑꯒ ꯑꯩ ꯑꯩꯗꯣ ꯊꯦꯡꯕꯒꯤ ꯈꯔ ꯊꯨꯅ ꯗꯨꯀꯥꯟꯗ ꯊꯤꯔꯒ ꯆꯪꯕꯅꯦꯕ ꯗꯨꯀꯥꯟꯗ ꯃꯣꯏꯁꯨ ꯄꯤꯌꯣ ꯍꯥꯏꯕ ꯀꯥꯟꯗ ꯃꯥꯗꯣ ꯃꯣꯏꯁꯆꯔꯥꯏꯖꯔ ꯃꯣꯏꯆꯔꯥꯏꯖꯔ ꯅꯠꯇꯦ ꯃꯥ ꯅꯨꯄꯤꯗꯨ ꯑꯩꯅ ꯐꯖꯅ ꯌꯦꯡꯗꯕ ꯅꯥꯏꯠ ꯖꯦꯜ ꯑꯣꯏꯔꯝꯂꯒ ꯂꯩꯕꯅꯦ ꯌꯨꯝ ꯍꯜꯂꯛꯄ ꯀꯥꯟꯗ ꯌꯦꯡꯉ ꯀꯥꯟꯗ ꯅꯥꯏꯠꯖꯦꯜ ꯑꯣꯏꯔꯝꯕ ꯋꯥꯅꯤ
ꯑꯣ ꯀꯔꯤ ꯕ꯭ꯔꯥꯟꯅꯣ
ꯄꯩꯁꯥ ꯂꯩꯇ꯭ꯔꯤꯀꯥꯟꯗ
ꯗꯨꯀꯥꯟꯒꯤꯗꯣ
ꯗꯨꯀꯥꯟꯒꯤꯗꯣ ꯑꯩꯗꯤ ꯊꯥꯖꯗꯦ ꯑꯗꯨꯒꯤ ꯗꯨꯀꯥꯟꯒꯤ ꯂꯧꯔꯗꯤ ꯑꯩꯉꯣꯟꯗ ꯅꯍꯥꯟ ꯑꯩꯗꯣ ꯗꯨꯀꯥꯟꯒꯤ ꯂꯧꯔꯒ ꯇꯩꯌꯦꯕ ꯑꯗꯨ ꯗꯨꯀꯥꯟꯒꯤ ꯂꯧꯕꯗꯣ ꯑꯩꯉꯣꯟꯗ ꯆꯥꯟꯅꯗꯕ ꯋꯥꯅꯦ ꯑꯗꯨꯒꯤ ꯗꯨꯀꯥꯟꯒꯤꯗꯣ ꯃꯣꯏꯗꯣ ꯗꯕ꯭ꯂꯤꯀꯦꯠ ꯌꯥꯝ ꯌꯥꯝꯕꯅꯦ ꯑꯗꯨꯒꯤ ꯗꯨ
ꯅꯦ ꯃꯈꯥꯗ ꯌꯦꯡꯕ ꯌꯥ ꯌꯥ ꯌꯥꯕꯅꯦ
ꯑꯣ
ꯗꯨꯄ꯭ꯂꯤꯀꯦꯠ ꯑꯣꯏꯔꯗꯤꯀꯣ ꯃꯣꯏ ꯃꯈꯥꯗ ꯑꯥ